ꯍꯜꯂꯣ꯫ ꯏꯆꯟ ꯇꯣꯝꯕꯤ ꯇꯥꯔꯕ꯫
ꯎꯝ ꯇꯥꯔꯦ꯫ ꯌꯨꯝ ꯁꯦꯝꯕꯗꯅꯦ ꯆꯥꯛ ꯆꯥꯔꯕꯣ꯫
ꯆꯥꯔꯦꯗ ꯇꯨꯝꯗꯣꯔꯦ꯫
ꯎꯝ ꯀꯩꯅꯣ ꯉꯥ ꯊꯣꯡꯕ ꯆꯥꯏ ꯀꯥꯡꯒꯧꯒ꯫
ꯉꯥ ꯊꯣꯡꯕ ꯀꯥꯡꯒꯧꯒ ꯄꯤꯔꯤꯔꯣ꯫
ꯑꯥ꯫
ꯀꯝꯕꯥꯏꯅꯦꯁꯟꯖꯦ ꯏꯆꯥꯟ ꯆꯥꯟꯅꯗꯕꯗꯧ ꯇꯧꯗ꯭ꯔꯣ꯫
ꯎꯝ ꯆꯥꯟꯅꯗꯦ ꯍꯥꯎꯇꯦꯗ ꯀꯩꯁꯨ ꯍꯥꯎꯕ ꯑꯣꯏꯗꯦ꯫
ꯍꯪꯗꯦꯅꯦ ꯑꯗꯨꯅꯤ꯫ ꯇꯪ ꯃꯣꯏꯗ ꯇ ꯋꯥ ꯑꯃꯇ ꯍꯥꯏꯕꯖꯨ ꯌꯥꯗꯦ ꯀꯥꯔꯟꯒ ꯇꯨꯔꯟꯒ ꯄꯪꯇꯧꯗ ꯇꯧꯋꯦ ꯃꯣꯏ ꯀꯥꯡꯕꯨꯖꯨ꯫
ꯀꯩ ꯏꯟꯖꯥꯡ ꯆꯥꯔꯒꯦ꯫
ꯑꯩꯈꯣꯏꯒꯤꯅ ꯀꯥꯡꯁꯣꯏ꯫ ꯅꯨ ꯊꯥꯡꯖꯤꯡ ꯃꯦꯠ ꯑꯃꯒ
ꯑꯗꯨꯅ ꯍꯦꯟꯅ ꯍꯥꯎꯔꯅꯤ꯫
ꯍꯟꯗꯛꯀꯤ ꯊꯥꯡꯖꯤꯡ꯫ ꯆꯥꯔꯕꯣ꯫
ꯆꯗꯔꯤꯗ꯫
ꯎꯝ ꯍꯌꯦꯡ ꯅꯪꯗꯤ ꯒ꯭ꯔꯦꯖꯨꯑꯦꯁꯟ ꯂꯣꯏꯔ ꯀꯔꯤ ꯇꯧꯅꯤ꯫
ꯑꯗꯨꯝ ꯀꯩꯅꯣ ꯃꯈꯥ ꯑꯗꯨꯝ ꯇꯧꯗꯒꯦꯅ
ꯃꯁꯇ ꯇꯧꯗꯗꯣꯏꯕ
ꯎꯝ ꯇ ꯈꯜꯦ
ꯑꯥ ꯀꯔꯤ ꯑꯣꯏꯗꯣꯏꯕ ꯍꯌꯦꯡ ꯎꯝ ꯇꯝꯊꯅꯤꯡꯉꯤꯗꯣ ꯅꯪ ꯇꯧꯅꯤꯡꯉꯤꯕ ꯑꯗꯨꯕꯨ ꯂꯥꯏꯟꯗꯨꯒ ꯆꯥꯟꯅꯕ꯭ꯔꯥ ꯌꯦꯡꯒꯦꯕ ꯑꯁꯨꯝ ꯍꯥꯏꯔꯛꯑꯣ
ꯀꯩꯅꯣ ꯑꯗꯣ ꯇꯥꯑꯣ ꯀꯣꯂꯦꯖ ꯃꯇꯝꯗ ꯀꯩꯅꯣ ꯕꯦꯒꯀꯨꯝꯕ ꯆꯥꯔꯗꯤ ꯄꯤ ꯑꯩꯩꯆ ꯗꯤ ꯇꯧꯕꯁꯨ ꯌꯥꯗꯕ꯭ꯔꯥ
ꯌꯥꯏꯗ ꯑꯗꯨꯒꯤꯗꯤ ꯀꯩꯁꯨ ꯂꯩꯇꯦ
ꯑꯣ ꯑꯗꯨ ꯁꯨꯝ
ꯑꯗꯨ ꯐꯤꯐꯇꯤ ꯐꯥꯏꯚ ꯄꯥꯔꯁꯦꯟꯗꯤ ꯌꯧꯗꯕ ꯌꯥꯔꯣꯏ ꯍꯌꯦꯡ ꯊꯕꯛ ꯑꯝꯇꯡ ꯊꯥꯕꯗ ꯀꯔꯤꯝ ꯀꯥꯟꯅꯔꯣꯏ
ꯎꯝ
ꯗꯨꯒꯨꯝꯕ ꯈꯔꯂꯏ ꯅꯣꯏ ꯔꯥꯏꯁ ꯃꯤꯟꯗ ꯑꯗꯨꯝ ꯀꯩꯅꯣ ꯇꯧꯕ꯭ꯔꯥ ꯑꯇꯣꯞꯄ ꯀꯩ ꯅꯠꯇꯦ ꯑꯗꯨꯅꯦ ꯅꯡ ꯍꯧꯖꯥ ꯆꯥ ꯑꯣꯏꯅꯤꯡ ꯄꯤ ꯑꯩꯆ ꯗꯤ ꯇꯧꯕ ꯍꯥꯏꯁꯤꯗꯤ ꯀꯣꯂꯦꯖꯀꯤ ꯑꯣꯖꯥ ꯑꯣꯏꯅꯕꯅꯤ
ꯑꯥ ꯀꯣ ꯍꯥꯏꯗꯤ ꯀꯣꯂꯦꯖꯀꯤꯃꯛ ꯅꯠꯇ꯭ꯔꯒꯁꯨ ꯎꯝ ꯑꯌꯥ ꯀꯩꯅꯣꯝꯕ ꯇꯥꯛꯄꯒꯤ ꯍꯥꯏ ꯁ꯭ꯀꯨꯜꯒꯨꯝꯕꯒꯤ ꯑꯗꯨꯒꯨꯝꯕ ꯆꯥꯡꯒꯤ ꯁꯨꯃ ꯇꯥꯛꯄꯒꯤ
ꯇꯥ ꯑꯉꯥꯡ ꯃꯆꯥꯒꯤ ꯇꯥꯛꯀꯦ ꯍꯥꯏꯇꯥꯔꯒꯥꯅꯅꯦ ꯗꯥꯏꯠ ꯇꯧ ꯇꯨꯏꯅꯦꯕ ꯗꯥꯏꯠꯁꯤꯅ ꯇꯥꯛꯄ ꯌꯥꯗꯣꯏꯁꯦ ꯀ꯭ꯂꯥꯁ ꯁꯤꯛ ꯁꯨꯋꯥꯏ ꯑꯣꯏꯕ꯭ꯔꯥ ꯀꯩꯅꯣ ꯑꯣꯏꯔꯝꯒꯅꯦꯕ ꯍꯥꯏꯠꯄꯧ ꯑꯣꯏꯕ꯭ꯔꯥ ꯑꯩ ꯐꯖꯅ ꯈꯪꯗ꯭ꯔꯦ ꯑꯗꯨꯒ ꯗꯥꯏꯠꯁꯤꯅ ꯑꯉꯥꯡ ꯃꯆꯥ ꯇꯥꯛꯅꯕꯅꯦꯅ ꯂꯧꯋꯦꯕꯀꯣ
ꯎꯝ
ꯌꯩꯠ ꯇꯧꯔꯤꯁꯤꯅ ꯍꯥꯏ ꯁ꯭ꯀꯨꯜꯒ ꯍꯥꯏꯌꯔ ꯁꯦꯀꯦꯟꯗꯔꯤꯒ ꯍꯥꯏ ꯁ꯭ꯀꯨꯜꯗꯗꯤ ꯑꯥꯏꯠ ꯅꯥꯏꯟꯗꯩ ꯍꯧꯔꯦ ꯄꯥ ꯑꯩꯏꯠ ꯀꯥ ꯅꯥꯏꯟꯒ ꯍꯥꯌꯔ ꯁꯦꯀꯦꯟꯗ꯭ꯔꯤ ꯍꯥꯏꯔꯒꯅꯥ ꯑꯦꯂꯚꯦꯟ ꯇꯨꯋꯜꯞ ꯁꯤꯐꯥꯎ ꯇꯥꯛꯅꯕꯅꯦꯕ ꯇꯨꯌꯦꯜꯐꯥꯎꯗꯪ ꯇꯥꯛꯅꯕꯅꯦꯕ ꯕꯤ ꯑꯦꯗꯁꯦ ꯀꯣꯂꯦꯁ ꯑꯣꯖꯥꯒꯨꯝꯕ ꯑꯣꯏꯒꯦ ꯅꯠꯇ꯭ꯔ ꯌꯨꯅꯤꯚꯔꯁꯤꯇꯤꯒꯤ ꯑꯣꯖꯥ ꯑꯣꯏꯒꯦ ꯍꯥꯏꯇꯥꯔꯒꯗꯤ ꯄꯤ ꯑꯩꯆ ꯗꯤ ꯇꯧꯗꯕ ꯁꯨꯡ ꯌꯥꯏ
ꯎꯝ ꯇꯣ ꯑꯗꯨ ꯈꯟꯕꯅꯦ ꯑꯗꯣ ꯑꯇꯣꯞꯄ ꯁꯨꯝ ꯑꯦꯛꯖꯥꯝ ꯃꯆꯥ ꯃꯆꯥ ꯑꯇꯩ ꯍꯨꯝ ꯀꯩꯅꯣꯒꯨꯝꯕ ꯇ꯭ꯔꯥꯏ ꯇꯧꯁꯤꯜꯂꯒ ꯑꯇꯩꯗꯣ ꯈꯜꯂꯛꯑꯒꯅ ꯑꯇꯩꯗꯨꯗ ꯑꯗꯨꯝ ꯆꯠꯈꯤꯕ ꯑꯃ ꯑꯗꯨꯃꯥꯏꯅ ꯈꯜꯂꯦ
ꯑꯗꯨꯁꯨ ꯌꯥꯏ ꯌꯥꯏꯕ ꯇꯧꯕꯩꯗꯤ ꯂꯣꯏ ꯌꯥꯕ ꯉꯥꯛꯇꯅꯤ ꯑꯗꯨ ꯑꯗꯨꯅꯤ ꯑꯩꯅ ꯄꯥꯝꯃꯤꯁꯤ ꯀꯔꯤꯅꯣ ꯑꯩ ꯀꯩꯗꯧꯒꯅꯤ ꯍꯥꯏꯕ ꯍꯟ ꯂꯦꯞꯄ ꯑꯃ ꯆꯪꯉꯦꯕ ꯑꯗꯨꯒꯤ ꯃꯇꯨꯡꯏꯅ ꯇꯧꯕꯥ ꯑꯃ ꯇꯧꯕ ꯇꯥꯏꯗꯅ
ꯎꯝ ꯑꯗꯣ ꯉꯁꯥꯏ ꯀꯩꯅꯣ ꯑꯍꯥ ꯍꯧꯖꯤꯛ ꯔꯥꯏꯁ ꯃꯤꯜ ꯍꯪꯉꯝꯕꯗꯣ ꯑꯗꯨꯗꯣ
ꯎꯝ ꯑꯗꯨꯝ ꯃꯤꯟ ꯃꯌꯥꯝ ꯇꯛꯅꯔꯤꯕ ꯅꯣꯏ ꯑꯗꯣꯝꯒꯤ ꯑꯗꯨꯝ
ꯎꯝ ꯑꯈꯣꯏꯒ ꯊꯪ ꯑꯈꯣꯏꯒ ꯊꯪꯅꯕꯗ ꯃꯤꯟ ꯑꯃꯒ ꯑꯈꯣꯏꯒꯅꯦꯕ ꯂꯩꯔꯤꯁꯦ
ꯎꯝ
ꯑꯗꯣ ꯃꯣꯏꯒꯤꯗꯨꯗꯤ ꯍꯧꯖꯤꯛ ꯀꯩꯅꯣ ꯇꯛꯇ꯭ꯔꯦ ꯃꯣꯏꯒꯤꯅ ꯑꯃꯨꯛ ꯃꯤ ꯃꯁꯥ ꯃꯁꯥꯅ ꯄꯨꯔꯛꯑꯒ ꯇꯛꯄ ꯑꯣꯏꯕ ꯑꯗꯣ ꯑꯈꯣꯏꯒꯤꯅ ꯑꯃꯨꯛ ꯒꯥꯔꯤꯅ ꯑꯈꯣꯏ ꯒꯥꯔꯤꯅ ꯂꯧꯔꯨꯔ ꯑꯈꯣꯏꯅ ꯇꯥꯛꯄꯤꯔꯅꯤ ꯊꯤꯟꯁꯨ ꯊꯤꯟꯕꯤꯔꯨꯔꯅꯤ ꯑꯗꯨꯃꯥꯏ ꯇꯧꯋꯦꯕ
ꯑꯣ ꯑꯗꯨꯏ ꯅꯣꯏꯅ ꯍꯦꯟꯅ ꯈꯨꯗꯣꯡ ꯆꯥꯗ꯭ꯔꯣ
ꯎꯝ ꯄꯩꯁꯥ ꯑꯈꯣꯏꯒꯤꯅ ꯐꯤꯐꯇꯤ ꯐꯤꯐꯇꯤ ꯂꯧꯋꯦꯕ?
ꯎꯝ
ꯑꯅꯥꯛꯄ ꯑꯣꯏꯔꯁꯨ ꯑꯔꯥꯞꯄ ꯑꯣꯏꯔꯁꯨ ꯑꯗꯨꯃꯥꯏꯅ ꯇꯧꯋꯦꯕ ꯑꯗꯨ ꯃꯣꯏ ꯃꯣꯏꯅꯁꯨ ꯇꯛꯇ꯭ꯔꯦ ꯑꯗꯨꯃꯥꯏꯅ ꯑꯣꯏꯅ ꯇꯧꯔꯦ꯫ ꯂꯝ ꯑꯔꯥꯞꯄꯁꯨ ꯈꯣꯝꯃ ꯈꯣꯝꯃ ꯑꯗꯨꯃꯥꯏꯅ ꯑꯣꯏꯅ ꯇꯛꯑꯦꯕ꯫
ꯎꯝ ꯌꯥꯝ ꯀꯥꯟꯅꯩꯌꯦ ꯐꯩꯌꯦ ꯑꯗꯨꯗꯤ ꯑꯁ ꯈꯣꯏꯔꯣꯝꯗꯒ ꯑꯗꯨꯃꯏ ꯇꯧꯕꯤꯔꯗꯤ ꯐꯦꯗꯝꯅꯦ ꯑꯈꯣꯏ ꯐꯧ, ꯃꯤꯟꯗꯨꯗ ꯊꯤꯟꯇꯣꯛꯀ ꯊꯤꯟꯖꯤꯟꯒ ꯇꯛꯄ ꯂꯣꯏꯔꯕ ꯑꯃꯨꯛ ꯌꯦꯡꯅꯤ ꯋꯥꯏꯌꯦꯕ
ꯀꯩꯅꯣ ꯕꯣꯔꯥ ꯑꯃꯗ ꯀꯌꯥ ꯄꯩꯁꯥ ꯀꯌꯥꯃꯨꯛꯇꯤ ꯂꯧꯒꯦ?
ꯑꯈꯣꯏ ꯐꯣꯔꯇꯤ ꯂꯧꯋꯦ ꯃꯣ ꯕꯣꯔꯥ ꯍꯥꯏꯁꯦ ꯑꯩꯈꯣꯏ ꯌꯦꯟ ꯕꯣꯔꯥ ꯑꯃ ꯂꯩꯗꯥꯏꯅꯦ ꯑꯉꯧꯕ ꯑꯃ
ꯑꯥ
ꯑꯗ ꯐꯣꯔꯇꯤ ꯐꯣꯔꯇꯤ ꯂꯥꯎꯋꯦꯕ꯫
ꯀꯩꯅꯣ ꯕꯣꯏꯂꯔꯒꯤ ꯃꯆꯤꯟꯖꯥꯛꯀ ꯍꯥꯞꯄꯩꯗꯣ?
ꯎꯝ
ꯑꯗꯨꯒꯨꯝꯕ ꯑꯝꯇꯪ ꯇꯛꯑꯗꯤ ꯑꯈꯣꯏꯗꯤ ꯇ꯭ꯋꯦꯟꯇꯤꯗꯪ ꯂꯧꯋꯦꯕ
ꯎꯝ ꯅꯣꯏꯗꯤ ꯌꯥꯝ ꯍꯣꯡꯉꯦ꯫
ꯎꯝ ꯇ꯭ꯋꯦꯟꯇꯤꯈꯛ ꯂꯧꯋꯦ ꯑꯗꯨꯒ ꯆꯦꯡꯀꯨꯞꯇꯣ ꯑꯀꯨꯞ ꯄꯗꯨꯅ ꯍꯥꯏꯗꯤ ꯑꯈꯣꯏꯗ ꯄꯥꯛ ꯂꯥꯛꯇꯕ ꯃꯤ ꯑꯣꯏꯇꯥꯔꯒ ꯑꯇꯣꯞꯄ ꯃꯤ ꯑꯣꯏꯔꯒꯗꯤ ꯆꯥꯃꯥ ꯑꯗꯨꯒ ꯑꯈꯣꯏꯒꯤ ꯁꯨꯝ ꯗꯦꯂꯤ ꯀꯁꯇꯃꯔꯒꯨꯝꯕ ꯑꯣꯏꯇꯥꯔꯒꯗꯤ ꯑꯦꯠꯇꯤꯗꯪ ꯂꯧꯋꯦꯕ꯫ ꯑꯗꯨꯒ ꯇꯣꯉꯥꯟꯅ ꯋꯥꯏꯗꯣ ꯑꯗꯨꯗ ꯋꯥꯏ ꯑꯄꯧꯕ ꯐꯧꯒꯤ ꯃꯀꯨꯗꯣ ꯑꯗꯨꯗꯒꯤ ꯑꯃꯨꯛ ꯆꯞꯈꯥꯏꯅꯕ ꯃꯦꯆꯤꯟꯁꯨ ꯂꯩꯌꯦꯕ꯫
ꯎꯝ
ꯑꯗꯨꯅ ꯑꯃꯨꯛ ꯁꯤꯛꯁ꯭ꯇꯤ ꯁꯤꯛꯁ꯭ꯇꯤ ꯍꯥꯏꯗꯤ ꯍꯧꯖꯤꯛꯇꯤ ꯉꯥꯅꯨ ꯀꯩꯀꯥꯁꯨ ꯌꯥꯝꯅ ꯂꯣꯏꯅꯕꯅꯤꯅ ꯉꯥꯅꯨ ꯄꯤꯖꯅꯕꯒꯤ ꯑꯗꯨꯒꯨꯝꯕꯁꯨ ꯌꯥꯝ ꯂꯧꯅꯩꯌꯦꯕ ꯑꯗꯨꯒꯤ ꯃꯤꯟꯕꯨ ꯗꯤ ꯁꯨꯡꯂꯦꯞ ꯂꯦꯞꯇꯦ ꯑꯗꯨꯝ ꯅꯨꯡꯇꯤꯒꯤ ꯇꯛꯑꯦ꯫ ꯐꯧ ꯅꯣꯡꯃꯗ ꯃꯣꯟ ꯀꯨꯟ ꯀꯨꯟꯊ꯭ꯔꯥ ꯀꯨꯟ ꯀꯨꯟꯊ꯭ꯔꯥ ꯁꯤꯒꯤ ꯆꯥꯡꯗꯤ ꯑꯗꯨꯝ ꯇꯛꯑꯦ꯫
ꯑꯣ ꯑꯗꯨ ꯅꯣꯏ ꯃꯤ ꯇꯣꯉꯥꯟ ꯊꯝꯕ꯭ꯔꯥ? ꯌꯨꯝꯒꯤ ꯃꯤꯒꯩꯅ ꯑꯗꯨꯝ ꯇꯧꯔꯤꯔ?
ꯇꯣꯉꯥꯟꯅ ꯊꯝꯃꯝꯃꯦ ꯑꯈꯣꯏꯒꯤ ꯀꯩꯅꯣ ꯂꯥꯟ ꯃꯃꯥꯡꯗꯗꯤ ꯌꯥꯝ ꯌꯥꯝ ꯇꯥꯛꯑꯝꯃꯦ꯫ ꯐꯧ ꯅꯣꯡꯃꯗꯥ ꯃꯤꯟ ꯀꯩꯅꯣ ꯕꯣꯔꯥ ꯆꯥꯃ ꯍꯦꯟꯅ ꯇꯛꯑꯝꯃꯦꯕ
ꯎꯝ
ꯑꯗ ꯂꯥꯟꯗꯒꯤꯗꯤ ꯀꯩꯅꯣ ꯇꯧꯕ, ꯍꯥꯏꯗꯤ ꯇ꯭ꯔꯥꯏꯕꯦꯜꯗ ꯀꯩꯗ ꯑꯗꯨꯒꯨꯝꯕ ꯊꯥꯗꯣꯛ ꯊꯥꯖꯤꯟꯗꯣ ꯌꯥꯗꯕꯗꯒꯤ ꯇꯣꯛꯈ꯭ꯔꯦꯕ ꯈꯣꯏꯒꯤꯁꯦ꯫ ꯑꯗꯨꯒꯤ ꯆꯔꯥ ꯊꯛ ꯄꯣꯛ ꯈꯣꯠꯄ ꯑꯗꯨ ꯑꯣꯏꯅ ꯇꯧꯅꯈ꯭ꯔꯦ ꯍꯥꯏꯗꯤ ꯄꯩꯁꯥ ꯃꯌꯥꯝ ꯍꯥꯠꯈꯤꯕꯁꯨ ꯌꯥꯎꯋꯦ ꯍꯥꯏꯗꯤ ꯆꯦꯡꯗꯣ ꯑꯥ ꯇ꯭ꯔꯥꯏꯕꯦꯜꯗ ꯀꯩꯗ ꯊꯥꯔ ꯂꯥꯟꯅꯨ ꯇꯧꯗꯗ ꯃꯣꯏꯅ ꯄꯩꯁꯥ ꯍꯥꯠꯈꯤꯕ ꯈꯣꯠꯈꯤꯕ ꯃꯌꯥꯝ ꯌꯥꯎꯋꯦꯕ꯫
ꯎꯝ
ꯑꯗꯨꯗꯨꯒꯤ ꯃꯣꯏꯗ ꯇꯧꯕꯗꯨꯣ ꯇꯣꯛꯑꯝꯅꯤꯅ ꯑꯈꯣꯏ ꯑꯗꯥꯏꯒꯤ ꯃꯇꯦꯛ ꯃꯌꯥ ꯑꯗꯨꯒꯨꯝꯕ ꯑꯣꯏꯅ ꯇꯛꯑꯦ꯫
ꯎꯝ ꯑꯗꯨ ꯅꯣꯏꯗꯤ ꯅꯣꯏꯗꯨꯗꯤ ꯌꯥꯝ ꯈꯨꯗꯣꯡ ꯆꯥꯏꯌꯦꯕ ꯑꯈꯣꯏꯒꯤꯗ ꯑꯩꯈꯣꯏꯗꯤ ꯌꯦꯡꯑꯣꯀꯣ ꯑꯈꯣꯏꯔꯣꯝꯗ ꯃꯤꯜ ꯂꯩꯁꯦ ꯑꯈꯣꯏ ꯃꯃꯥꯡ ꯂꯩꯀꯥꯏꯗ ꯑꯅꯤ ꯂꯩ ꯑꯗꯨꯃꯥꯏ ꯑꯈꯣꯏꯅ ꯊꯤꯜꯂ ꯇꯛꯇꯣꯏꯕ
ꯀꯩꯅꯣ ꯑꯦꯂꯦꯛꯇ꯭ꯔꯤꯛꯀꯤ ꯉꯥꯛꯇ ꯅꯠꯇ꯭ꯔꯣ? ꯎꯝ ꯑꯗꯨ ꯑꯗꯨꯗꯤ ꯍꯣꯃꯅꯦ ꯀꯨꯏꯁꯨ ꯀꯨꯏꯗꯝꯕꯅꯦ ꯑꯗꯨꯗꯤ ꯍꯥꯏꯗꯤ ꯑꯗꯩ ꯑꯩꯈꯣꯏꯒꯤꯗꯤ ꯃꯣꯏ ꯁꯟꯒꯨꯝꯕ ꯑꯣꯛꯀꯨꯝꯕ ꯂꯣꯏꯅ ꯇꯥꯔꯗꯤ ꯃꯣꯏ ꯀꯥꯡꯃꯩ ꯈꯨꯒꯦ ꯍꯥꯏꯕꯒꯤ ꯋꯥꯏ ꯑꯄꯧꯕꯒꯨꯝꯕꯁꯤꯁꯨ ꯑꯩꯈꯣꯏꯗ ꯑꯝꯇ ꯍꯥꯞꯄꯤꯔꯛꯑꯣ ꯍꯥꯏꯇꯥꯔꯒꯗꯤ ꯑꯩꯈꯣꯏꯅ ꯑꯗꯨꯝ ꯄꯨꯔ ꯆ ꯆꯠꯂꯒ ꯑꯗꯨꯝ ꯄꯤꯕꯤꯔꯝꯃꯦꯕ ꯃꯣꯏꯗ ꯃꯣꯏꯅ ꯕꯣꯔꯥ ꯄꯤꯔꯛꯑꯒ ꯍꯥꯏꯗꯤ ꯃꯣꯏꯗ ꯀꯩꯝꯇ ꯌꯥꯎꯍꯟꯗ꯭ꯔꯦ ꯑꯩꯈꯣꯏꯅ ꯑꯗꯨꯝ ꯂꯣꯏ ꯇꯧꯕꯤꯔ ꯍꯥꯏꯇꯥꯔꯦ
ꯎꯝ ꯑꯗꯨ ꯅꯪꯅꯣ ꯂꯨꯄꯥ ꯌꯥꯡꯈꯩ ꯍꯥꯏꯁꯦ ꯀꯔꯝꯕ ꯕꯣꯔꯥꯗꯅꯣ
ꯂꯨꯄꯥ ꯌꯥꯡꯈꯩ ꯍꯥꯏꯁꯦ ꯀꯩꯅꯣ ꯇꯧꯗꯣꯏꯅꯦ ꯕꯣꯔꯥ ꯑꯆꯧꯕ ꯑꯃ ꯂꯩꯕꯅꯦ ꯑꯩꯁꯨ ꯃꯃꯤꯡꯗꯤ ꯈꯪꯗꯦ ꯀꯩꯅꯣ ꯐꯧꯒꯨꯝꯕ ꯑꯣꯟꯕ ꯃꯤꯅꯒ
ꯄꯣꯝ ꯆꯟꯕ ꯕꯣꯔꯥꯗ ꯊꯔꯣꯡ
ꯍꯣ ꯍ ꯑꯗꯨ ꯑꯗꯨꯁꯦ ꯇꯛꯄ ꯑꯃ ꯑꯗꯨꯒꯤ ꯇꯛꯄꯩ ꯑꯃ
ꯍꯥ
ꯑꯗꯒꯤ ꯂꯧꯊꯣꯛ ꯂꯧꯁꯤꯟ ꯑꯗꯨ ꯇꯧꯕꯒꯤꯁꯨ ꯄꯨꯟꯅ ꯌꯥꯡꯈꯩꯅꯦꯕ ꯑꯣꯏꯗꯣꯏꯁꯦ ꯑꯗꯨꯒ ꯃꯆꯥꯗꯣ ꯇꯛꯄ ꯀꯄꯒꯤꯗꯤ ꯌꯥꯝ ꯂꯧꯗꯦꯕ
ꯍꯣꯏ ꯅꯣꯏ ꯊꯤꯟꯗꯣꯛ ꯊꯤꯟꯖꯤꯟꯠꯇꯣꯏ ꯅꯣꯏ ꯗꯤ ꯌꯥꯝ ꯑꯣꯏꯖꯗ
ꯎꯝ ꯃꯁꯥꯅ ꯂꯥꯛꯑ ꯇꯛꯆ ꯇꯥꯔꯒꯗꯤ ꯍꯣꯡꯉꯦ ꯍꯥꯏꯕꯗꯤ ꯃꯣꯏꯅꯁꯨ ꯇꯛꯆꯔꯕꯅꯤꯅ ꯑꯗꯨꯝ ꯀꯩꯅꯣ ꯇꯧꯔꯦ ꯃꯣꯏꯅ ꯑꯄꯥꯝꯕ ꯃꯑꯣꯡꯗ ꯑꯗꯨꯝ ꯇꯥꯛꯍꯜꯂꯅꯤ ꯑꯗꯨꯣ ꯑꯗꯨꯝ ꯈꯔ ꯇꯣꯏꯅ ꯇꯛꯑꯕ ꯃꯤ ꯑꯣꯏ ꯇꯥꯔꯒꯗꯤ ꯂꯧꯗꯕꯁꯨ ꯑꯗꯨꯝ ꯌꯥꯎꯋꯦ ꯑꯗꯒꯤ ꯃꯣꯏꯒꯤ ꯆꯥꯅ ꯊꯛꯅꯕ ꯑꯗꯨꯝ ꯊꯝꯃꯤꯅ ꯍꯥꯏꯕꯗꯤ ꯊꯛꯅꯕꯗꯁꯨ ꯂꯩꯔꯕꯅꯤꯅ ꯑꯗꯨꯝ ꯀꯁꯇꯃꯔꯗꯣ ꯋꯥꯠꯇꯅꯕ ꯍꯥꯏꯅ ꯍꯧ ꯃꯣꯏꯗ ꯀꯩ ꯅꯨꯡꯁꯤꯃ ꯆꯥꯒꯦ ꯈꯣꯠꯀꯦ ꯍꯥꯏꯕ ꯊꯝꯕꯤꯈ꯭ꯔꯦ ꯃꯣꯏꯒꯤ ꯆꯥꯅ ꯊꯛꯅꯕ ꯑꯗꯨꯃꯥꯏꯅ ꯇꯧꯔꯒ ꯑꯗꯨꯝ ꯇꯛꯏꯅꯦ
ꯏꯁꯁ ꯑꯩꯈꯣꯏꯔꯣꯝꯗꯪ ꯑꯗꯨꯃꯥꯏꯅ ꯇꯧꯔꯗꯤ ꯎꯝ ꯁꯥꯊꯤ ꯅꯨꯡꯉꯥꯏꯅꯤꯍꯦꯛ
ꯎꯝ ꯑꯌꯥꯝꯕ ꯂꯣꯏꯅ ꯂꯥꯛꯄꯗꯤ ꯑꯩꯈꯣꯏꯒꯤꯗꯅ ꯂꯥꯛꯑꯦ ꯍꯥꯏꯕꯗꯤ ꯑꯃꯗꯨꯗꯤ ꯀꯩꯅꯣ ꯇꯧꯋꯦꯕ ꯇꯛꯅꯕ ꯃꯣꯏ ꯃꯤꯁꯨ ꯂꯩꯇ꯭ꯔꯦ ꯑꯗꯒꯤ ꯍꯥꯏꯗꯤ ꯃꯥꯏ ꯃꯥꯏ ꯊꯣꯛꯄꯅ ꯑꯗꯨꯃꯥꯏꯅ ꯇꯧꯅꯤꯅ ꯃꯤꯁꯨ ꯑꯀꯣꯝꯕ ꯂꯣꯏ ꯊꯤꯅꯔꯛꯄꯅꯤꯅ
ꯎꯝ
ꯁꯥꯠ ꯈꯤꯇꯪ ꯇꯔꯥ ꯀꯨꯟ ꯍꯦꯟꯖ ꯇꯥꯔꯒꯁꯨꯅ ꯈꯟꯕꯒꯤ ꯑꯌꯥꯝꯕꯅ ꯑꯩꯈꯣꯏꯗ ꯂꯣꯏ ꯂꯥꯛꯑꯦꯕ
ꯎꯝ ꯈꯔꯣꯝꯗꯒ ꯑꯗꯨꯃꯥꯏꯅ ꯇꯧꯕꯤꯔꯗꯤ ꯏꯃꯥ
ꯏꯁꯥꯅ ꯆꯠꯂꯒ ꯏꯁꯥꯅ ꯇꯛꯆꯔꯦ ꯑꯗꯨꯗꯤ
ꯑꯩꯈꯣꯏ ꯑꯗꯨꯝ ꯇꯛꯆꯗꯣꯏꯅꯦ ꯑꯗꯨꯗ ꯑꯃꯨꯛ ꯑꯩꯈꯣꯏꯒꯤ ꯆꯦꯡꯒꯤ ꯇꯧꯕꯁꯦ ꯄꯨꯛꯆꯦꯜ ꯈꯔ ꯁꯦꯡꯗꯦꯕꯗꯩ ꯅꯨꯄꯤꯁꯦ ꯑꯪꯖꯤ ꯑ ꯑ ꯑꯗꯨꯝ ꯕꯨꯛꯆꯦꯟ ꯁꯦꯡꯗꯕꯗꯤ ꯈꯪꯉꯤꯗꯅꯀꯣ ꯑꯗꯨ ꯍꯦꯛ ꯇꯧꯕꯒꯤ ꯁꯛꯉꯨꯗꯗꯤ ꯑꯃꯨꯛꯁꯨ ꯌꯥꯗꯦ ꯇꯕꯤ ꯇꯛ ꯄꯦꯛ ꯂꯣꯏꯕ ꯄꯨꯔꯛꯍꯧꯗ꯭ꯔꯗꯤ ꯆꯦꯡ ꯃꯁꯤꯡ ꯌꯥꯝ ꯈꯦꯠꯅꯕꯗꯣ
ꯎꯝ ꯑꯗꯣ ꯌꯥꯎꯕꯅꯦ ꯍꯥꯏ ꯌꯥꯎꯕꯅꯦ ꯍꯥꯏꯗꯤ ꯐꯧꯁꯦ ꯇꯛꯄ ꯂꯣꯏꯔꯀꯥꯟꯗ ꯃꯣꯏꯅ ꯀꯩꯅꯣ ꯂꯧꯊꯣꯛꯍꯧꯕ ꯌꯥꯎꯕꯅꯦꯕꯀꯣ
ꯎꯝ ꯑꯗꯨ ꯑꯗꯨ ꯑꯣꯏꯌꯦꯕ
ꯎꯝ ꯑꯗꯣ ꯄꯨꯛꯆꯦꯜꯗꯣ ꯆꯝꯖꯅꯕꯅ ꯑꯩꯈꯣꯏꯒꯤꯗꯤ ꯑꯩꯈꯣꯏꯗ ꯇꯛꯄ ꯂꯥꯛꯄ ꯃꯤꯈꯩꯁꯦ ꯍꯥꯏꯗꯤ ꯃꯣꯏ ꯃꯁꯥꯅ ꯇꯛꯄ ꯂꯥꯛꯆꯕ ꯃꯇꯝꯗ ꯑꯣꯏꯔꯤꯕ ꯆꯦꯡ ꯀꯦ ꯖꯤ ꯃꯁꯤꯡꯗꯨꯒ ꯑꯩꯈꯣꯏꯅ ꯂꯧꯊꯣꯛ ꯂꯧꯁꯤꯟ ꯇꯧꯕ ꯃꯇꯝꯗ ꯑꯣꯏꯕ ꯀꯦꯖꯤ ꯃꯁꯤꯡꯗꯨꯒ ꯃꯁꯥꯅ ꯤꯡꯅꯖꯗꯅꯕꯅ ꯑꯩꯈꯣꯏꯒꯤ ꯀꯩꯅꯣ ꯂꯩꯌꯦꯕ ꯐꯧ ꯀꯩꯀꯥ ꯑꯣꯟꯊꯣꯛ ꯑꯣꯟꯁꯤꯟ ꯇꯧꯅꯕ ꯀꯩꯅꯣ ꯃꯦꯆꯤꯟꯗꯣ ꯂꯩꯌꯦꯕ ꯑꯗꯨ ꯂꯩꯔꯅꯤꯅ ꯊꯥꯡꯒꯠꯂꯅꯤ ꯑꯗꯨꯒ ꯑꯣꯟꯕꯤꯔꯅꯤ ꯑꯗꯨꯑꯣꯏꯗꯤ ꯃꯣꯏꯅꯁꯨ ꯑꯗꯨꯝ ꯃꯁꯥꯅ ꯑꯦ ꯁꯨꯃꯥꯏꯅ ꯇꯧꯋꯦꯗ ꯈꯪꯉꯕꯅꯤꯅ ꯑꯗꯨꯒꯤꯗꯤ ꯃꯣꯏ ꯑꯩꯈꯣꯏꯗ ꯑꯗꯨꯝ ꯄꯤꯊꯣꯔꯛꯑꯦꯕ ꯇꯛꯑꯣꯅ
ꯎꯝ ꯎꯝ
ꯍꯥꯏꯗꯤ ꯈꯤꯇꯪ ꯈꯤꯇꯪ ꯃꯌꯥꯝꯒꯤꯁꯨ ꯇꯣꯡꯅꯕ ꯑꯩꯈꯣꯏꯒꯤꯁꯨ ꯇꯣꯡꯅꯕ ꯍꯥꯏꯅ ꯌꯦꯡꯉ ꯂꯧꯗꯕ ꯂꯩꯌꯦꯕ ꯃꯣꯏ ꯈꯈꯤꯇꯪꯒꯤꯅ ꯈꯜꯂꯒ
ꯎꯝ ꯑꯩꯈꯣꯏꯗꯤ ꯁꯨꯡꯌꯥ ꯌꯥꯗ꯭ꯔꯕꯅꯦ ꯑꯗꯩ ꯑꯩꯈꯣꯏꯒꯤ ꯁꯨꯝ ꯈꯨꯗꯣꯡ ꯆꯥꯗꯕ ꯍꯥꯏꯗꯤ ꯅꯨꯃꯤꯠꯒꯨꯝꯕ ꯇꯥꯈꯤꯕ ꯂꯧꯍꯧꯗꯕ ꯈꯣꯠꯇꯕ ꯇꯧꯕꯁꯦ ꯑꯩꯈꯣꯏꯅ ꯑꯗꯨꯝ ꯃꯥꯡꯖꯗꯣꯏꯅꯦꯕ ꯑ ꯃꯥꯡꯖꯕ ꯖꯥꯠꯅꯤ ꯑꯩꯈꯣꯏꯗꯤ ꯑꯗꯨꯅ ꯁꯪꯕ ꯃꯤꯟꯇꯛꯇ ꯑꯣꯏꯔꯗꯤ ꯃꯤ ꯑꯃ ꯑꯗꯨꯝ ꯏꯃꯨꯡꯗꯨ ꯃꯤ ꯑꯃ ꯀꯥꯏꯊꯣꯛꯅꯔꯅꯦꯕ ꯑꯩꯈꯣꯏꯗꯤ
ꯎꯝ
ꯅꯪ ꯊꯝꯅꯕ ꯇꯧꯔꯣ ꯑꯗꯨꯒ ꯑꯃꯨꯛ ꯇꯧꯔꯛꯑꯣ
ꯍꯣꯏ ꯑꯗꯨꯗꯤ ꯊꯝꯃꯒꯦ ꯃꯤꯁ
ꯎꯝ ꯊꯝ ꯊꯝ